ꯍꯜꯂꯣ
ꯑ ꯍꯜꯂꯣ ꯅꯪꯒꯤ ꯅꯦꯠꯋꯥꯛꯇꯨ ꯈꯤꯇꯪ ꯅꯨꯡꯉꯥꯏꯇꯦ ꯈꯤꯇꯪ ꯆꯠꯊꯣꯛꯄꯅ ꯐꯔꯣꯏꯗ꯭ꯔꯥ
ꯎꯝ ꯆꯠꯊꯣꯛꯇꯣꯏꯔꯥ ꯆꯪꯟꯖꯤꯟꯗꯣꯏꯔꯥ ꯒ꯭ꯌꯥꯟ ꯇꯥꯗ꯭ꯔꯦ ꯇꯧꯔꯤꯁꯦ
ꯑꯦ ꯆꯪꯁꯤꯜꯂꯛꯄꯗꯤ ꯌꯥꯔꯣꯏ ꯆꯠꯊꯣꯛꯀꯗꯕꯅꯤ
ꯎꯝ ꯑꯣ ꯑꯩꯕꯨꯗꯤ ꯅꯦꯠꯋꯥꯛ ꯅꯨꯡꯉꯥꯏꯗ
ꯎꯝ
ꯐꯥꯏꯚ ꯖꯤꯒꯤ ꯂꯨꯄꯥ ꯏꯌꯥꯔꯇꯦꯜꯒꯤ ꯄꯩꯁꯥꯁ ꯇꯥꯡꯉ ꯇꯥꯡꯉ ꯂꯩꯔꯝꯃꯦ ꯉꯔꯥꯡ ꯍꯥꯞꯄꯅꯦ ꯂꯨꯄꯥ ꯆꯥꯝꯃꯔꯤ ꯍꯥꯏꯅꯦ ꯂꯗꯨꯨꯄꯥ ꯆꯥꯝꯃ ꯆꯥꯝꯃꯔꯤ ꯃꯈꯥ ꯂꯩꯇ꯭ꯔꯦ ꯍꯣꯏ
ꯑꯣ ꯑꯁ
ꯂꯨꯄꯥ ꯆꯅꯤ ꯌꯥꯡꯈꯩ ꯂꯩꯔꯝꯕꯗꯩ ꯑꯃꯨꯛ ꯆꯍꯨꯝ ꯂꯩꯔꯦ ꯆꯍꯨꯝ ꯌꯥꯡꯛꯇꯐꯥꯎꯛ ꯆꯥꯝꯃꯔꯤ ꯌꯧꯈꯔꯦ ꯀꯗꯥꯏ ꯄꯨ ꯊꯥꯡ ꯉꯝꯗ꯭ꯔꯦꯕ ꯁꯤꯗꯤ
ꯄꯨꯊꯥꯡ ꯉꯝꯃꯔꯣꯏ ꯑꯗꯨꯗꯤ
ꯑꯣꯠꯂꯦ ꯐꯖꯅꯅ ꯑꯣꯠꯂꯦ
ꯄꯥꯝꯃꯨꯏ ꯍꯥꯏꯕ ꯑꯃꯔꫭꯝꯗꯗꯤ ꯅꯨꯄꯤ ꯌꯥꯔꯦ ꯀꯣꯏꯕꯁꯨ ꯅꯠꯇꯦ ꯑꯗꯩ ꯋꯥꯏ ꯐꯥꯏ ꯐꯪꯉ ꯕꯤꯗꯤꯑꯣ ꯀꯩꯀꯥ ꯌꯦꯡꯉꯁꯨ ꯌꯥꯔꯤꯅꯤ ꯍꯥꯞ
ꯅꯪ ꯕꯦꯂꯦꯟꯁ ꯍꯥꯞꯆꯜꯂꯤꯗꫭ ꯑꯗꯨꯅꯤ ꯇꯉꯥꯏꯐꯗꯕ ꯑꯃ ꯂꯩꯕꯗꯨꯒꯤ ꯍꯥꯞꯄꯤꯅꯦꯕ
ꯎꯝ ꯍꯥꯞꯅꯤꯡꯗꯦꯕ ꯃꯔꯝꯁꯨ ꯂꯩꯇꯦꯕ ꯑꯩꯅ ꯀꯩꯁꯨ ꯑꯣꯏ ꯑꯣꯏꯗꯕ ꯑꯩꯅ ꯅꯣꯡꯃꯩꯒ ꯂꯩꯔꯒ ꯄꯥꯏꯔꯒ ꯀꯩꯗꯧꯗꯣꯏ ꯅꯠꯇ꯭ꯔꯣ
ꯃꯥꯅꯦꯅꯦ ꯅꯪꯒꯤ ꯕꯦꯔꯦꯟ ꯅ ꯑꯃ ꯂꯩꯈꯤꯕ ꯍꯧꯖꯤꯛ ꯀꯥꯏ ꯂꯩꯈ꯭ꯔꯦ ꯑꯉꯥꯡ ꯊꯥꯔ ꯃꯥꯟꯥꯟꯕꯗ
ꯎ ꯃꯈꯨꯟꯗꯨ ꯄꯨꯟꯁꯤꯜꯂꯛꯇꯅ ꯃꯇꯣꯟꯗꯣ ꯑꯉꯥꯡ ꯃꯈꯩꯅ ꯎ ꯎ ꯌꯣꯠꯇ꯭ꯔꯤꯀ ꯍꯥꯞꯆꯤꯟ ꯃꯥꯜꯂꯦ ꯊꯥꯆꯤꯟ ꯃꯥꯜꯂꯦ ꯃꯇꯣꯗꯁꯨ ꯀꯣꯜꯂꯦ ꯑꯗꯨꯒ
ꯃꯗꯨ ꯆꯥ ꯆ꯭ꯔꯥꯒꯤ ꯇꯪꯈꯥꯏ ꯑꯃ ꯑꯣꯏꯗꯥꯏꯅꯦ
ꯆꯥ ꯍꯥꯏꯔꯁꯨ ꯀ꯭ꯋꯥꯂꯤꯇꯤ ꯂꯩꯕ ꯆꯥꯅꯦ ꯀꯟꯕꯅꯦꯕ ꯅꯨꯡ ꯅꯨꯡ ꯂꯥꯎꯕ ꯆꯥꯅꯦꯕ ꯌꯣꯠꯇꯒꯤ ꯍꯦꯟꯅ ꯍꯥꯏꯗꯤ ꯑꯃꯤꯒꯤ ꯃꯣꯏ ꯔꯤ ꯒꯥ ꯃꯤꯡꯁꯦꯟ ꯃꯥꯟꯕ ꯆꯥ ꯑꯃ ꯆꯪꯗꯕꯗꯣ ꯑꯗꯨꯝꯕꯅꯦꯕ ꯇꯥꯡꯉꯦ ꯀꯩꯅꯣ ꯂꯥꯛꯑꯅꯤ ꯑꯍꯨꯝ ꯄꯤꯕ ꯅꯣꯡꯃꯩꯗꯨꯕꯨ
ꯑꯗꯣ ꯅꯪ ꯑꯗꯨꯅꯗꯤ ꯑꯣꯏꯈꯦ ꯅꯪꯒꯤ ꯐꯣꯟ ꯅꯨꯡ ꯀꯔꯤ ꯀꯔꯤ ꯌꯥꯗꯕ ꯁꯦꯝꯕ ꯈꯣꯠꯄꯒꯤ ꯅꯪ ꯈꯔ ꯅꯅꯥꯋꯥ ꯑꯩꯕꯔ ꯇ ꯃꯗꯨ ꯀꯃꯥꯟ ꯀꯃꯥꯟ ꯇꯧꯔꯤꯗꯤ ꯈꯔ ꯍꯥꯏꯔꯕ꯭ꯔꯣ
ꯍꯧꯖꯤꯛꯇꯤ ꯏꯟꯇꯔꯟ ꯇꯧꯔꯤꯌꯦ ꯁꯤ ꯂꯣꯏꯕꯗꯗꯤ ꯏꯁꯥꯒꯤ ꯍꯣꯁꯄꯤꯇꯥꯜ ꯑꯃ ꯍꯪꯕ ꯑꯗꯨꯅꯤ
ꯑꯣ ꯍꯣꯁꯄꯤꯇꯥꯜꯥꯡꯅꯤ ꯄꯥꯏꯕꯦꯠ ꯍꯣꯁꯄꯤꯇꯥꯜ
ꯎꯝ
ꯄ꯭ꯔꯥꯏꯚꯦꯠ ꯍꯣꯁꯄꯤꯇꯥꯜꯁꯦ ꯀꯩꯅꯣꯗꯤ ꯇꯧꯋꯦ ꯍꯥꯏꯕꯅꯤꯅꯦ ꯀꯔꯤꯒꯤ ꯅꯝꯕꯔꯒ ꯆꯟꯗꯅ ꯈꯣꯠꯇꯅ ꯈꯔꯗꯤ ꯇꯧꯗ ꯌꯥꯏꯗꯦ ꯍꯥꯏꯕꯅꯤꯅ
ꯇꯧꯗ ꯌꯥꯗꯦ ꯍꯥꯏꯌꯦ
ꯑꯥ
ꯆꯟꯊꯣꯛꯍꯜꯂꯣꯏꯔꯦ ꯀꯩꯅꯣ ꯑꯆꯧ ꯑꯁꯥꯡ ꯍꯥꯏꯔꯦ ꯃꯌꯥꯝ ꯂꯩꯔꯦ
ꯃꯥꯗ ꯑꯆꯧꯕ ꯍꯥꯏꯔꯦ ꯑꯩ ꯂꯩꯔꯦ ꯃꯕꯨꯛꯁꯨ ꯆꯥꯎꯔꯦ
ꯎꯝ
ꯃ ꯃꯥ ꯑꯣꯁꯨ ꯈꯔ ꯑꯥꯎꯔ ꯃꯥ ꯆꯥ ꯍꯥꯏꯔꯦ ꯅꯪ ꯉꯛꯁꯝ ꯈꯔ ꯂꯩꯔꯦ
ꯎꯝ
ꯑꯗꯗꯒꯤ ꯑꯗꯁ ꯃꯆꯨꯅ ꯂꯩꯦ ꯃꯆꯥ ꯃꯆ ꯁꯨꯔꯒꯅꯒꯗ ꯁꯆꯅ ꯎꯒ ꯂꯔ
ꯍꯣꯏ ꯑꯆꯧꯕꯗ ꯍꯥꯏ ꯅꯪ ꯂꯩꯔꯦ ꯑꯗꯨꯗꯩ ꯑꯆꯧ ꯑꯁꯥꯡ ꯍꯥꯏꯔꯒꯅꯦ ꯑꯁꯥꯡ ꯍꯥꯏꯔꯒꯅꯦ ꯅꯪꯁꯨ ꯑꯗꯨꯝ ꯑꯉꯥꯡ ꯆꯥꯠꯂꯑꯦ ꯑꯃꯔꯣꯝꯗꯁꯨ ꯑꯗꯨꯝ ꯅꯪꯁꯨ ꯑꯗꯨꯝ ꯁꯥꯡꯕꯅꯤꯅ
ꯑꯩꯁꯨ ꯁꯥꯡꯉꯦ ꯈꯔ ꯄꯨꯛ ꯈꯔꯁꯨ ꯆꯥꯎꯔꯦ ꯑꯆꯧꯕ ꯍꯥꯌꯔꯒꯅꯥ ꯃꯆꯥ ꯃ ꯔ ꯒꯗ ꯂꯩꯔꯦ
ꯎꯝ ꯍꯧꯖꯤꯛꯀꯥꯟꯁꯦ ꯕꯣꯜ ꯅꯣꯡ ꯌꯦꯡꯗ꯭ꯔꯣ
ꯕꯣꯜꯖꯦ ꯌꯦꯡꯒꯅꯤ ꯍꯧꯔꯛꯄꯒ ꯂꯣꯏꯔꯝꯗꯥꯏꯒ ꯌꯦꯡꯕꯅꯤ ꯍꯧꯔꯛꯄꯗꯅ ꯀꯅꯥ ꯀꯅꯥ ꯌꯥꯎꯈꯤꯒꯦ ꯍꯥꯏꯕꯗ ꯌꯦꯡꯉꯦ ꯑꯗꯨꯒ ꯂꯣꯔꯛꯄꯗꯅ ꯀꯅꯥꯪ ꯀꯒ꯭ꯔꯒꯦꯍꯥꯏꯗꯨ ꯃ ꯌꯦꯡꯑꯦ ꯑꯅꯤꯗꯨ ꯌꯦꯪꯏ
ꯎꯝ ꯃꯇꯝꯁꯦ ꯑꯩꯈꯣꯏꯅ ꯃꯣꯏꯅ ꯄꯩꯁꯥ ꯄꯤꯔꯛꯇꯕꯁꯨ ꯅꯠꯇꯕꯅꯤꯅ ꯊꯕꯛ ꯏꯪꯈꯥꯡ ꯆꯤꯟꯗꯣꯏꯅꯤꯅ ꯌꯦꯡ ꯉꯝꯗꯦꯅꯤ
ꯃꯥꯅꯦ ꯁꯣꯝꯗ ꯍꯤꯡꯅ ꯍꯤꯡꯅꯅꯕ ꯆꯦꯜꯂꯤꯉꯩꯗ
ꯃꯣꯏꯅ ꯂꯝꯄꯥꯛꯇ ꯆꯦꯟꯕ ꯑꯩꯈꯣꯏꯅ ꯂꯧꯕꯨꯛ ꯂꯝꯍꯥꯡ ꯀꯩ ꯅꯥꯄꯤ ꯄꯥꯠꯂꯣꯝꯇ ꯆꯦꯜꯂꯦ ꯇꯣꯏꯔꯤꯁꯦ
ꯑꯥ
ꯃꯣꯏꯅ ꯂꯝꯄꯥꯛꯇ ꯁꯣꯔꯣꯛꯇ ꯈꯣꯡꯎꯞ ꯅꯥꯟꯕ ꯇꯣꯡꯉ ꯆꯦꯟꯕꯅꯦꯕ ꯑꯩꯈꯣꯏꯒꯤ ꯄꯨꯟꯁꯤ ꯍꯤꯡꯅꯕꯩ ꯂꯥꯟꯐꯝꯗ ꯆꯦꯟꯕꯅꯦꯕ ꯇꯧꯔꯤꯁꯦ
ꯑ ꯑ ꯎ ꯍ
ꯎꯝ
ꯎꯝ
ꯇꯨꯝꯕꯗ ꯐꯦꯟ ꯊꯥꯁꯤꯟꯕꯒꯤꯀꯣ ꯏꯁꯥꯁꯤ ꯂꯣꯛ ꯇꯧꯔꯦꯅꯦ
ꯊꯥꯖꯤꯜꯂꯨꯅꯨ ꯊꯥꯖꯤꯜꯂꯨꯅꯨ ꯀꯩꯅꯣ ꯇꯧꯕꯅꯦ ꯑ ꯂꯣꯛ ꯊꯨꯡꯉꯛꯀꯅꯤ ꯂꯣꯛ ꯊꯨꯡꯈꯤꯕ ꯍꯥꯏꯁꯦ ꯄꯩꯁꯥ ꯆꯪꯉꯤ ꯅꯁꯥ ꯋꯥꯏ
ꯍꯏ ꯇꯨꯝꯕꯗ ꯌꯥꯝ ꯋꯥꯏꯑꯕ ꯁꯣꯔ ꯍꯣꯟꯕ ꯋꯥꯏꯑꯕ
ꯑꯥ
ꯁ ꯍꯣꯟꯕ ꯋꯥꯕꯗ ꯋꯥꯈꯜ ꯈꯟꯖꯤꯜꯂꯦꯕ ꯑꯁ ꯑꯩ ꯁꯨꯍꯣꯟꯕ ꯋꯥꯠꯁꯤꯜꯂꯦ ꯁꯤꯔꯗꯣꯏ ꯖꯥꯜꯂꯒꯅ
ꯑꯗꯨꯗꯅꯦꯦ ꯁꯤꯔꯣꯏꯗ ꯁꯤꯔꯣꯏ ꯋꯥꯗꯅꯈꯣꯏ ꯁꯣꯣꯔꯅ
ꯀ ꯍꯥꯏꯥꯏꯅꯣ ꯍꯥꯥ
ꯁꯤꯒꯤꯔꯣꯏꯕ ꯁꯤꯒꯤꯔꯣꯏꯕ
ꯂꯥꯏꯅ ꯄꯥꯛ ꯄꯥꯝꯕ ꯃꯤ ꯅꯠꯇꯦꯕ
ꯂꯥꯏꯅ ꯄꯥꯝꯗ꯭ꯔꯤꯕ
ꯎꯝ ꯂꯩꯁꯥꯕꯤꯅ ꯈꯛꯇꯅꯦ ꯄꯥꯝꯃꯤꯁꯤ
ꯑ ꯂꯩꯁꯥꯕꯤꯅ ꯈꯛꯇꯅꯦ ꯅꯪꯗꯤ ꯂꯩꯁꯥꯕꯤꯅ ꯉꯥꯎꯕꯅꯦ
ꯍꯥꯎꯕꯅꯤ ꯅꯪꯁꯨ ꯈꯪꯕꯅꯤꯗ ꯍꯥꯟꯅꯗꯩ
ꯑꯦ ꯈꯪꯉꯤ ꯈꯪꯉꯤ ꯄꯦꯇꯤ ꯗ ꯀꯩꯗ ꯗꯅ ꯑꯃꯛ ꯇꯕ ꯀꯣꯏꯕꯕꯨꯗꯤ ꯐꯪꯗꯕ
ꯑꯗꯨꯅꯤ ꯪ ꯅꯪꯁꯨ ꯑꯦꯜꯕꯝ ꯑꯃ ꯅꯝꯅꯦ ꯇꯧꯗꯥꯏꯅꯦ
ꯑꯦꯜꯕꯝꯁꯤ ꯅꯝꯗꯤ ꯅꯝꯒꯗꯕꯅꯤ
ꯎꯝ
ꯑꯗꯨ
ꯍꯦꯔꯣꯏ ꯂꯩꯇ꯭ꯔꯤꯔꯕ
ꯍꯦꯔꯣꯅꯤꯦ ꯃ ꯆꯥꯕ ꯍꯦꯔꯣꯅꯤ ꯏꯂꯇ꯭ꯔꯤ
ꯍꯦꯔꯣꯏꯟ ꯀꯩꯗꯧꯕ ꯍꯥꯏꯅꯣ
ꯍꯦꯔꯣꯅꯤꯖ ꯅ ꯇꯩ ꯆꯥꯕ ꯍꯦꯔꯣꯅꯤ ꯂꯩꯇ꯭ꯔꯤ
ꯀꯩꯒꯤ
ꯁꯣꯃꯥꯗꯣ ꯀꯨꯝꯁꯦ ꯁꯣꯃꯥꯒ ꯇꯧꯁꯦ ꯍꯥꯏꯕꯅꯤ ꯑꯣ ꯁꯣꯃꯥꯗꯣ ꯁꯦꯗꯨꯜ ꯌꯥꯝ ꯂꯩ ꯉꯝꯈꯤꯔꯣꯏ ꯍꯥꯏ
ꯀꯔꯤꯒꯤ ꯁꯦꯗꯨꯜ ꯆꯥꯝꯃꯉꯥ ꯆꯠꯄꯤ ꯕꯟꯗꯟ ꯑꯃ ꯄꯤꯁꯤꯂꯨ ꯅ ꯄꯩꯁꯥ ꯃꯌꯥꯝꯗꯣ
ꯑ
ꯈꯔꯕꯤꯁꯤꯡꯕꯨꯨ ꯁꯔꯨꯛ ꯁꯔꯨꯛ ꯌꯥꯡꯈꯩꯊ ꯊꯣꯛꯄꯒꯤ ꯑꯃꯒꯨꯝ ꯄꯤꯕꯨꯨ
ꯑꯥ ꯄꯩꯁꯥ ꯅꯨꯡꯁꯥꯒꯤ ꯐꯣꯟ ꯑꯣꯟꯅꯩ ꯈꯣꯠꯅꯩ ꯇꯧꯕꯗꯨꯗꯤ ꯐꯥꯈ꯭ꯔꯦꯅꯦ
ꯎꯝ
ꯅꯣꯡꯕꯨꯨ ꯅꯨꯡꯉꯥꯏꯇꯦꯅꯦ ꯏꯕꯥꯅꯤꯗꯗꯤ ꯐꯖꯅ ꯍꯥꯏꯔꯛꯈꯤꯕꯅꯤꯅꯦ
ꯍꯣꯏ ꯁꯤꯅꯗꯤ ꯍꯥꯏꯕꯤꯔꯛꯄꯅꯦ ꯑꯩꯈꯣꯏꯗꯗꯤꯀꯣ
ꯃꯥꯁꯨ ꯃꯤꯉꯣꯟꯗ ꯍꯥꯏꯕꯨ ꯃꯇꯝꯗ ꯐꯖꯅ ꯃꯌꯦꯛ ꯁꯦꯡꯅꯗꯤ ꯍꯦꯛ ꯍꯥꯏꯗ‌ꯦꯗꯣ
ꯊꯨꯕ ꯌꯥꯕ ꯃꯑꯣꯡꯗ ꯍꯥꯏꯔꯦ
ꯐꯨꯕ
ꯑꯗꯨꯅꯤꯅ ꯐꯨꯕ ꯌꯥꯕ ꯃꯑꯣꯡꯗ ꯍꯥꯏꯕꯅꯤꯅ ꯐꯨꯈ꯭ꯔꯦ ꯀꯔꯤ ꯁꯥꯔꯦ
ꯑꯗꯨꯅꯦ ꯑꯅꯣꯏꯕꯗꫭ ꯃꯃꯥꯏ ꯑꯅꯣꯏꯕꯗꫭ
ꯊꯥꯕꯤꯔꯝꯃꯅꯤ ꯅꯨꯡꯉꯥꯏꯇꯕꯅꯤꯅ ꯑꯩ ꯅꯍꯥꯟ ꯆꯥꯛ ꯆꯥ ꯌꯥꯗꯦ
ꯆꯥꯛ ꯆꯥꯕ ꯌꯥꯇꯦ
ꯍꯣꯏ ꯃꯥ ꯐꯨꯔꯝꯃꯅꯤ ꯈꯥꯟꯕꯗ
ꯑꯣ
ꯅꯨꯡꯉꯥꯏꯇꯕꯩ ꯆꯥꯡꯗꯣ
ꯑꯣ
ꯃꯃꯥꯏ ꯑꯄꯪꯕ ꯃꯄꯥꯛꯄꯨꯗꯨꯗ ꯄꯥꯛ ꯄꯥꯛ ꯐꯥꯕꯤꯔꯝꯃꯅꯤ
ꯑꯣ ꯑꯗꯨꯅꯦ ꯑꯗꯨꯕꯨ ꯅꯨꯡꯕꯨ ꯅꯨꯡꯉꯥꯏꯕꯗꯤꯅꯦ ꯅꯨꯄꯥꯗ‌ꫭ
ꯅꯨꯡꯉꯥꯏꯇꯦ ꯃꯥ ꯏꯕꯥꯅꯤꯗ ꯂꯤꯁꯤꯡ ꯇꯔꯥꯃꯉꯥꯗ ꯁꯠꯄꯤꯔꯝꯃꯗꯤ ꯏꯕꯥꯅꯤꯅ ꯉꯥꯛꯊꯣꯛꯀꯗꯕ
ꯉꯥꯛꯀꯗꯕ ꯄꯥꯝꯕꯣꯝꯁꯤꯅ ꯆꯪ ꯌꯥꯔꯣꯏ ꯆꯪ ꯌꯥꯔꯣꯏ ꯑꯗꯨꯝꯕ ꯑꯗꯨꯝꯕ ꯃꯤꯗꯤ ꯌꯥꯏ ꯌꯥꯗꯦ ꯁꯤꯗꯤ ꯈꯠꯐꯝ ꯑꯃ ꯅꯠꯇꯦ ꯈꯠꯅꯒꯦꯁꯨ ꯑꯥ ꯂꯝꯄꯥꯛ ꯆꯠꯂꯒ ꯈꯠꯅꯕꯁꯨ ꯍꯥꯏꯗꯣꯏꯅꯦꯕ
ꯎꯝ ꯎꯝ ꯍꯥꯏꯗꯤ ꯅꯪꯅ ꯖꯤꯝ ꯅꯨꯡꯇꯤꯒꯤ ꯆꯠꯄꯅꯤꯅꯅꯁꯥꯟꯅ ꯐꯅ ꯂꯩꯕꯅꯤꯅꯀꯣ ꯎꯝ
ꯎꯝ
ꯃꯣꯏꯅ ꯎꯕꯗ ꯀꯤꯒꯗꯕꯅꯦꯕ
ꯀꯤꯒꯗꯕꯅꯦ ꯃꯨꯟꯅ ꯃꯃꯤꯠꯠꯇꯨ ꯃꯨꯟꯅ ꯌꯦꯡꯉꯝꯃꯗꯤꯦ ꯀꯩꯅꯣ
ꯑꯦ ꯏꯁ ꯅꯪꯅ ꯇꯧꯈꯤꯕ ꯃꯑꯣꯡꯗꯣ ꯑꯦ ꯃꯣꯏ ꯀꯤꯔꯤꯃꯤꯅꯦ
ꯃꯥꯅꯦ ꯃꯃꯤꯡ ꯗꯥꯟꯁ ꯀꯧꯕ ꯗꯥꯟꯁ ꯀꯧꯕꯅꯦꯕ ꯑꯩꯅ ꯅꯣꯡꯃ ꯂꯧꯨꯈꯣꯝꯗ ꯊꯥꯕ ꯃꯃꯤꯡ ꯀꯥꯎꯔꯤꯕꯃꯤꯅꯦ ꯅꯃꯤꯡ ꯀꯩ ꯀꯧꯕ ꯑꯥ ꯑꯥ ꯑꯥ ꯇꯧꯔ ꯂꯩꯔꯤꯅꯤꯅꯦ
ꯑ ꯑꯗꯨꯅꯤ
ꯑꯅꯤꯔꯛ ꯁꯨꯔꯦꯗ ꯊꯥ ꯑꯍꯥꯟꯕ ꯊꯥ ꯃꯃꯤꯡ ꯀꯧꯔꯦ ꯑꯅꯦꯛꯁꯨ ꯊꯥꯕꯗꯨꯗ ꯃꯅꯝ ꯕꫭꯟ ꯀꯥꯝꯃꯤꯅꯦꯕ
ꯑꯁ
ꯑꯗꯨꯗꯤ ꯑꯁ ꯑꯩꯗꯤ ꯁꯥꯊꯤ ꯇ꯭ꯔꯥ
ꯁꯥꯊꯤ ꯁꯥꯊꯤ ꯇꯥꯃꯤꯜ ꯐꯤꯂꯝꯒꯤ ꯍꯦꯔꯣꯗꯩ ꯍ‌ꯦꯟꯅ ꯅꯩꯔꯦꯅꯦ ꯅꯪ
ꯅꯩꯔꯦ
ꯂꯨꯈꯝꯗ ꯊꯥꯔ ꯃꯃꯥꯏ ꯂꯩꯕꯥꯛꯁꯤꯡ ꯌꯩꯁꯤꯂꯒ ꯂ ꯂꯧꯈꯠꯂ ꯇꯥꯕꯗꯣ
ꯎꯝ
ꯅꯪꯗꯤ ꯌꯥꯝ ꯀꯟꯒꯤꯕꯅꯤꯅ‌ꯦ ꯃꯍꯧꯁꯥ ꯂꯐꯣꯏ ꯂꯐꯣꯏ ꯑꯃ ꯄꯥꯏꯔꯒ ꯊꯥꯡꯕ ꯕꯥꯏ ꯃꯡꯉ ꯑꯩꯒ ꯐꯨꯅꯕꯁꯨ ꯉꯝꯕꯅꯤ ꯅꯪꯗꯤ
ꯎꯝ ꯃꯥꯅꯤꯅꯦ
ꯇꯥꯇꯥ ꯁꯃꯨ ꯑꯅꯤꯅ ꯊꯣꯡꯒꯥꯏꯔꯒꯦꯅ ꯆꯞꯁꯤꯟꯕꯗ ꯅꯪ ꯃꯈꯨꯠ ꯑꯅꯤꯅ ꯐꯥꯈꯤꯕꯗꯣ
ꯍꯥꯎꯗꯣ ꯇꯥꯇꯥ ꯇꯥꯇꯥ ꯀꯣꯛꯞꯄꯗꯣ
ꯑ ꯇꯥꯛꯀꯣꯛꯄꯗꯣ ꯇ꯭ꯔꯦꯟ ꯑꯦꯛꯁꯤꯗꯦꯟ ꯊꯣꯛꯇꯣꯔꯦꯅ ꯃꯔꯤ ꯅ ꯔꯕꯔ ꯄꯥꯏꯔ ꯌꯥꯟꯕꯗ ꯇ꯭ꯔꯦꯟ ꯑꯦꯛꯁꯤꯗꯦꯟ ꯊꯣꯛꯍꯧꯗꯕꯗꯣ ꯅꯪꯁꯨ ꯑꯐꯕꯅꯤꯗ ꯅꯪ ꯂꯥꯏꯅ ꯄꯤꯔꯛꯄ ꯑꯐꯕ ꯅꯨꯄꯥꯅꯤꯗ
ꯃꯥꯅꯤ ꯁꯤ ꯇꯧꯔꯨꯔꯣ ꯁꯨꯃꯥꯏꯅ ꯅꯪꯒꯤ ꯄꯨꯟꯁꯤꯁꯦ ꯁꯨꯃꯥꯏꯅ ꯃꯌꯥꯝꯒꯤ ꯃꯇꯦꯡ ꯄꯥꯡꯉꯨꯔꯣ ꯅꯪ ꯄꯥꯝꯕꯣꯝ ꯐꯍꯜꯂꯒꯦꯀꯣ ꯍꯥꯏꯔꯀꯣ
ꯎꯝ
ꯁꯤꯜꯂꯑꯕꯅꯦ ꯑꯕ ꯐꯨꯔꯤꯠ ꯂꯤꯠꯄꯁꯤ ꯌꯥꯝ ꯅꯨꯡꯉꯥꯏꯇꯦꯕ ꯍꯛꯆꯥꯡꯁꯦ ꯍꯥꯏꯗꯤ ꯈꯔ ꯁꯣꯟꯊꯍꯟꯗꯗꯤ ꯌꯥꯗ꯭ꯔꯦ ꯍꯥꯏꯗꯤ ꯄꯥꯝꯕꯣꯝ ꯐꯕꯗꯣ
ꯄꯥꯝꯕꯣꯝꯅꯤ ꯅꯪ ꯄꯥꯝꯕꯣꯝꯗꯣ ꯑꯁ ꯀꯥꯏꯗꯩꯅꯣ
ꯀꯥꯂꯦꯟꯗꯗꯤ ꯐꯨꯔꯤꯠꯇꯨ ꯍꯥꯏꯗꯤ ꯅꯞ ꯁꯥꯒꯠꯂꯦꯕ ꯅꯞꯁꯤꯜꯂꯕꯅꯤꯅ
ꯑꯣꯀ ꯎꯝ ꯄꯥꯝꯕꯣꯝꯗꯨ ꯑꯩ ꯐꯩꯒꯟꯃꯨꯛ ꯆꯥꯎꯏꯅꯦ
ꯆꯥꯎ ꯅꯩ ꯐꯩꯒꯟꯁꯨ ꯆꯥꯎꯋꯤꯗꯅ
ꯍꯣꯏ ꯑꯩ ꯐꯩꯒꯜꯁꯤ ꯅꯨꯄꯥ ꯃꯔꯛꯇ ꯆꯥꯎꯔꯦ ꯂꯩꯅꯦ ꯑꯗꯨ ꯅꯪ ꯄꯥꯝꯕꯣꯝꯅꯦ ꯈꯔ ꯍꯦꯜꯂꯞ ꯂꯩ ꯆꯥꯎꯏ ꯆꯥꯎꯏ
ꯃꯤꯅ ꯑꯈꯣꯢꯃꯥꯒ ꯆꯠꯄꯗ ꯑꯁ ꯅꯪ ꯅꯆꯥꯅꯨꯄꯥꯒꯤ ꯄꯥꯝꯕꯣꯝ ꯈꯨꯆꯥꯎꯁꯤꯗꯤ ꯉꯥꯡꯅꯔꯤꯅꯤ ꯀꯩꯅꯣ
ꯑꯗꯨꯅꯤ
ꯃꯥ ꯁꯥꯟꯅꯕ ꯑꯩꯗꯤ ꯁꯥꯟꯅꯕꯁꯨ ꯄꯥꯛ ꯇꯧꯗꯦ ꯖꯤꯝ ꯅꯨꯡꯁꯨ ꯆꯠꯇꯦꯗꯅ
ꯍꯣꯏ
ꯃꯊꯟꯇ ꯐꯖꯕꯅꯦꯕ
ꯍꯣꯢ ꯄꯤꯊꯣꯔꯛꯄꯅꯤꯅꯦ ꯅꯪꯗꯤ
ꯎꯝ ꯅꯪꯗꯤ ꯀꯜꯂꯨꯔꯣ ꯅꯁꯥ ꯅꯁꯥ ꯀꯜꯂꯨꯔꯣ ꯑꯗꯨꯒ ꯅꯩꯔꯨꯔꯣ ꯁꯨꯄꯔꯃꯦꯟꯒꯨꯝꯕꯅꯦꯃꯤ
ꯍꯣꯏ ꯌꯦ